ꯑꯥ
ꯀꯩꯗꯧꯔꯤꯒꯦ
ꯑꯥ ꯑꯩꯗꯤ ꯍꯧꯖꯤꯛꯇꯤ ꯐꯣꯟ ꯃꯦꯠꯂꯒ ꯑꯗꯨꯝ ꯂꯩꯌꯦ
ꯅꯨꯡꯉꯥꯏꯔꯤꯕꯣ ꯅꯪꯕꯨ
ꯍꯣꯏ ꯅꯨꯡꯉꯥꯏꯔꯤ
ꯀꯅꯥ ꯀꯅꯥ ꯂꯩꯒꯦ ꯅꯊꯟꯇ ꯂꯩꯕ꯭ꯔꯣ
ꯅꯠꯇꯦ ꯅꯠꯇꯦ ꯏꯃꯟꯅꯕꯤꯒ ꯂꯩꯌꯦ ꯍꯧꯖꯤꯛꯇꯤ
ꯌꯥꯝ ꯅꯨꯡꯉꯥꯏꯑꯀꯣ ꯅꯣꯏꯗꯤ ꯃꯤ ꯌꯥꯝ ꯂꯩꯀꯣ
ꯈꯪꯗ꯭ꯔꯦꯗ ꯑꯗꯨꯝ ꯗꯨꯝ
ꯆꯥꯛ ꯆꯥꯔꯕꯣ
ꯎꯝ ꯆꯥꯔꯦ ꯅꯪꯗꯦ ꯅꯈꯣꯏ ꯅꯪꯗꯦ
ꯆꯥꯔꯦ ꯑꯩ ꯆꯥꯔꯦ ꯍꯥꯏꯔꯒꯦ ꯇꯧꯕꯅꯦ ꯑꯗꯣ ꯆꯥꯗ꯭ꯔꯤꯅꯦ ꯑꯩꯁꯨ
ꯑꯣ ꯀꯔꯤ ꯃꯊꯦꯜ ꯊꯣꯡꯕ꯭ꯔꯣ
ꯉꯥꯁꯤꯁꯦ ꯁꯥ ꯊꯣꯡꯕꯅꯦ ꯑꯗꯨꯒ ꯆꯥꯅꯤꯡꯗꯦꯅꯤ ꯀꯃꯥꯏ ꯇꯧꯋꯤꯅꯣ ꯈꯪꯗꯦꯅꯦ
ꯑꯣ ꯑꯩꯈꯣꯏ ꯑꯩꯈꯣꯏ ꯑꯟꯇꯤꯅ ꯊꯣꯡꯕ꯭ꯔꯥ ꯅꯪꯅ ꯊꯣꯡꯕ꯭ꯔꯥ
ꯑꯩꯅ ꯊꯣꯡꯕꯅꯤꯅꯦꯍꯦ
ꯑꯣ
ꯑꯩꯅ ꯊꯣꯡꯗꯗꯤ ꯌꯥꯗꯦꯅꯦ ꯊꯣꯡꯕꯤꯅꯕ ꯃꯤ ꯂꯩꯇꯦꯅꯦ ꯑꯩꯁꯨ ꯏꯊꯟꯇ ꯂꯩꯅꯦ ꯍꯧꯖꯤꯛꯐꯥꯎꯗꯤ ꯎꯄꯥꯏ ꯂꯩꯇꯦꯅꯦꯍꯦ
ꯑꯣ ꯑꯩꯒꯤ ꯑꯟꯇꯤꯗꯤ ꯀꯗꯥꯏꯗ ꯆꯠꯄ꯭ꯔꯥ
ꯇꯣꯉꯥꯟ ꯇꯣꯉꯥꯟ ꯂꯩ ꯃꯣꯏꯅ ꯑꯥꯗ ꯂꯩ ꯑꯩꯅ ꯑꯁꯣꯝꯗ ꯂꯩꯌꯦ ꯑꯗꯨꯅꯅꯦ ꯎꯄꯥꯏ ꯂꯩꯇ꯭ꯔꯦ
ꯑꯣ
ꯅꯣꯏꯗꯤ ꯃꯤ ꯀꯌꯥ ꯂꯩꯃꯤꯟꯅꯕ꯭ꯔꯥ
ꯑꯩ ꯑꯩꯔ ꯃꯤ ꯏꯃꯥꯟꯅꯕꯤꯒ ꯏꯃꯥꯟꯅꯕꯤ ꯑꯃꯒ ꯂꯩꯃꯤꯟꯅꯦꯌꯦ
ꯅꯣꯏꯅꯤ ꯊꯣꯡ ꯊꯥꯛꯄꯗꯤ ꯀꯅꯥꯅ ꯇꯧꯔꯦ
ꯑꯩꯈꯣꯏ ꯑꯩꯈꯣꯏ ꯑꯅꯤꯅ ꯑꯗꯨꯝ ꯑꯦꯠꯖꯁ ꯑꯗꯨꯝ ꯇꯧꯋꯤꯗ
ꯃꯣꯔꯅꯤꯡꯗ ꯀꯅꯥ ꯊꯣꯡꯉꯦ ꯏꯚꯤꯅꯤꯡꯗ ꯀꯅꯥ ꯊꯣꯡꯉꯦ
ꯆꯥꯛ ꯂꯥꯝꯕ ꯃꯤꯅ ꯑꯗꯨꯝ ꯐꯣꯡꯉꯦ
ꯌꯥꯝ ꯅꯨꯡꯉꯥꯏꯕ ꯋꯥꯔꯤꯅꯤꯅꯦ ꯑꯗꯨꯗꯤ
ꯑꯥ
ꯑꯗꯨꯗꯤ ꯃꯤ ꯑꯅꯤꯃꯛ ꯆꯥꯛ ꯁꯨꯡꯂꯥꯝ ꯂꯥꯝꯗ꯭ꯔꯗꯤ ꯆꯥꯗ꯭ꯔꯦꯅꯦ ꯑꯗꯨꯗꯤ
ꯍꯥꯏ ꯆꯥꯗ꯭ꯔꯦ
ꯑꯁ ꯐꯥꯔꯛ ꯌꯥꯝ ꯇꯥꯔꯅꯤꯕꯣ ꯁꯇꯤ
ꯐꯩꯅ ꯆꯥꯛꯄꯣ ꯁꯦꯞ ꯇꯧꯅꯤꯡꯉꯥꯏꯒꯤ
ꯑꯦ ꯃꯗꯨ ꯌꯥꯔꯣꯏ ꯃꯗꯨ ꯁꯨꯡꯌꯥ ꯌꯥꯔꯣꯏ ꯃꯤ ꯑꯅꯤ ꯂꯩꯕ ꯇꯨꯡꯗ ꯑꯃꯗꯤ ꯑꯗꯨꯝ ꯂꯥꯝꯃꯛꯀꯅꯤꯌꯦ ꯃꯤ ꯑꯃꯗꯤ ꯑꯗꯨꯝ ꯂꯥꯝꯒꯟꯕ ꯃꯤ ꯑꯃ ꯌꯥꯎꯒꯅꯤꯌꯦ
ꯑꯗꯣ ꯂꯝꯒꯟꯕ ꯃꯤꯅ ꯑꯗꯨꯝ ꯊꯣꯡꯉꯦꯅ
ꯂꯥꯝꯒꯟꯕ ꯃꯤꯗꯨꯗꯤ ꯑꯗꯨꯝ ꯌꯥꯝ ꯇꯣꯏꯅ ꯊꯣꯡꯉꯛꯀꯅꯤꯕꯣ ꯑꯗꯨꯗꯤ ꯐꯥꯔꯛ ꯇꯥꯅꯤꯕꯣ
ꯑꯥ ꯇꯥꯗꯦ ꯇꯥꯗꯦ ꯆꯥꯛ ꯃꯌꯥꯝ ꯊꯣꯡꯂꯗꯤ ꯏꯚꯤꯅꯤꯡ ꯑꯥ ꯅꯨꯡꯗꯤꯟꯒ ꯑꯗꯨꯝ ꯅꯨꯡꯗꯥꯡꯒ ꯑꯗꯨꯝ ꯆꯥꯔꯦ
ꯑꯁ ꯆꯖꯤꯛ ꯆꯥꯒꯅꯨꯅꯦ ꯆꯖꯤꯛꯇꯣ ꯍꯥꯎꯇꯕꯅꯤꯅꯦ ꯍꯛꯆꯥꯡ ꯁꯣꯛꯄꯅꯤꯅꯦ
ꯍꯥꯍꯥ ꯍꯥꯎꯋꯦꯗ
ꯅꯣꯏꯅ ꯇꯟꯕꯩ ꯂꯩꯁ ꯁꯥꯕꯤꯅ ꯂꯩꯁꯥꯕꯤꯅ ꯆꯥꯛ ꯏꯟꯖꯥꯡ ꯊꯣꯡꯕ ꯇꯟꯕꯁꯤ ꯍꯧꯅꯗꯦꯅꯦꯍꯦ
ꯍ ꯍ
ꯍꯌꯦꯡꯋꯥꯏ ꯍꯌꯦꯡꯋꯥꯏ ꯅꯆꯥ ꯅꯁꯨ ꯂꯩꯔꯀꯥꯟꯗ ꯑꯃꯨꯛ ꯀꯔꯤ ꯋꯥꯔꯤ ꯁꯥꯔꯒ ꯀꯔꯤ ꯍꯥꯏꯗꯣꯏꯅꯣꯅꯦꯍꯦ
ꯑꯩꯒꯤ ꯑꯩꯒꯤ ꯅꯨꯄꯥꯅ ꯊꯣꯡꯗꯣꯏꯅꯤ ꯑꯗꯨꯗꯤ
ꯑꯁ ꯑꯗꯨꯗꯤ ꯐꯔꯛ ꯇꯥꯅꯤꯕꯣ ꯌꯥꯔꯣꯏꯕꯣ ꯅꯨꯄꯥꯅ ꯆꯥꯛ ꯂꯥꯝꯃꯦ ꯊꯣꯡꯉꯣ ꯆꯥꯛ ꯂꯥꯝꯃꯦ ꯆꯥꯛ ꯆꯥꯔꯣ ꯆꯥꯛ ꯊꯤꯔꯣ ꯍꯥꯏꯔꯛꯑꯗꯤ ꯀꯃꯥꯏ ꯇꯧꯕ
ꯑꯩꯒꯤ ꯅꯨꯄꯥꯗꯣ ꯑꯩꯕꯨ ꯅꯨꯡꯁꯤꯕꯒꯤ ꯑꯗꯨꯝ ꯊꯣꯡꯉꯣ ꯍꯥꯏꯔꯗꯤ ꯑꯗꯨꯝ ꯊꯣꯡꯗꯣꯏꯅꯤ
ꯍꯦꯍꯦ ꯑꯗꯨ ꯋꯥꯔꯤꯒꯤ ꯋꯥꯅꯤꯀꯣ
ꯑꯁꯦꯡ ꯑꯁꯦꯡꯕ ꯂꯣꯏ ꯅꯥꯞ ꯅꯥꯞꯁꯨ ꯑꯩꯈꯣꯏ ꯑꯟꯇꯤꯗ ꯑꯩꯈꯣꯏ ꯑꯟꯇꯤ ꯑꯩꯈꯣꯏ ꯑꯟꯇꯤꯅ ꯑꯧ ꯑꯧ ꯅꯠꯇꯦ ꯑꯩꯈꯣꯏ ꯑꯟꯇꯤꯗ ꯅꯪꯅ ꯆꯥꯛ ꯂꯥꯝꯃꯦ ꯊꯣꯡꯉꯣ ꯍꯥꯏꯔꯗꯤ ꯊꯣꯡꯕ꯭ꯔꯣ ꯑꯗꯨꯗꯤ
ꯑꯁ ꯁꯣꯡꯉꯣꯏ ꯑꯩꯗꯤ ꯂꯥꯝꯃꯒꯗꯤ ꯂꯥꯝꯕ ꯃꯤꯗ ꯊꯣꯡꯖꯦ ꯍꯥꯏꯒꯗꯧꯅꯤ
ꯅꯪ ꯍꯧꯖꯤꯛꯇ ꯅꯪ ꯍꯥꯏꯗꯥꯏꯅꯦ ꯅꯃꯥꯟꯅꯕꯤꯒ ꯅꯕꯥꯏꯅꯤ ꯂꯩꯃꯤꯟꯅꯕꯗꯅ ꯂꯥꯝꯃ ꯂꯥꯝꯃ ꯃꯤꯗꯨꯅ ꯊꯣꯡꯉꯦ ꯍꯥꯏꯗꯥꯏꯅꯦ
ꯑꯗꯨꯅꯦ
ꯂꯥꯝꯃ ꯂꯥꯝꯃ ꯃꯤꯗ ꯊꯣꯡꯒꯗꯕꯅꯦ ꯑꯩꯖꯨ ꯑꯩ ꯅꯨꯄꯤꯅ ꯆꯥꯛ ꯂꯥꯝꯃꯦ ꯆꯥꯛ ꯊꯣꯡꯕꯤꯌꯣ ꯍꯥꯏꯔꯗꯤ ꯂꯥꯝꯃꯗꯤ ꯊꯣꯡꯉꯣ ꯑꯩꯅ ꯍꯥꯏꯒꯗꯕ
ꯅꯪꯅ ꯑꯗꯨꯗꯤ ꯅꯪ ꯅꯪꯅ ꯑꯗꯨꯗꯤ ꯑꯉꯥꯡ ꯁꯦꯟꯅꯗꯣꯏꯔꯥ
ꯑꯉꯥꯡ ꯁꯦꯟꯅꯕꯖꯦ ꯁꯦꯟꯅꯅꯤꯡꯉꯥꯏ ꯑꯉꯥꯡ ꯂꯩꯇ꯭ꯔꯦꯗ ꯑꯉꯥꯡꯗꯨꯖꯨ ꯒ꯭ꯌꯥꯟ ꯇꯥꯒ꯭ꯔꯦ ꯍꯧꯖꯤꯛꯇꯤ
ꯑꯣ ꯑꯪꯀꯜ ꯑꯗꯨꯗꯤ ꯅꯪꯗꯤ ꯑꯉꯥꯡ ꯀꯌꯥ ꯂꯩꯕ꯭ꯔꯥ
ꯑꯃ
ꯑꯩ ꯑꯃ ꯈꯛꯇꯥ
ꯑꯃꯅ ꯌꯥꯔꯦ ꯀꯩꯅꯣ
ꯏꯁ ꯌꯥꯗ꯭ꯔꯦ ꯍꯧꯖꯤꯛꯀꯥꯟꯗꯤ ꯌꯥꯗꯦ ꯑꯃꯈꯛꯇꯗꯤ
ꯑꯃ ꯌꯥ
ꯑꯗꯨꯗꯤ ꯑꯗꯨꯗꯤ ꯅꯤꯡꯉꯥꯏ ꯅꯤꯡꯉꯥꯏ ꯌꯥꯝ ꯀꯟꯅ ꯇꯧꯔꯝꯒꯅꯤ ꯑꯃ
ꯅꯤꯡꯉꯥꯏ ꯅꯤꯡꯉꯥꯏ ꯀꯜꯂꯒꯅ ꯆꯩ ꯆꯥꯔꯦꯅꯦ
ꯏꯁ ꯅꯪꯅ ꯅꯪ ꯅꯪ ꯐꯨꯕ ꯉꯝ ꯉꯝꯗꯣꯏꯔꯣ
ꯉꯝ ꯐꯨꯗꯣꯏꯅꯤ ꯀꯩꯅꯣ
ꯑꯦ
ꯀꯔꯤꯒꯤ ꯐꯨꯕ ꯉꯝꯃꯣꯏꯗꯣꯏꯕ
ꯑꯦ ꯅꯪꯗꯤ ꯅꯪꯗꯤ ꯅꯝ ꯅꯪꯒꯤ ꯅꯪ ꯑꯗꯨ ꯑꯣꯏꯔꯗꯤ ꯅꯪꯒꯤ ꯅꯆꯥꯗꯣ ꯅꯨꯡꯁꯤꯗ꯭ꯔꯦ
ꯑꯁ ꯅꯨꯡꯁ ꯅꯨꯡ ꯐꯨꯗ꯭ꯔꯗꯤ ꯅꯨꯡꯁꯤꯔꯦ ꯑꯗꯨꯅꯤ ꯑꯗꯨꯅꯤ ꯅꯪꯅ ꯍꯥꯏꯕꯗꯤ
ꯍꯣꯏ ꯅꯨꯡꯁꯤꯕꯗꯤ ꯐꯨꯕꯗꯣ ꯐꯨꯒꯅꯨ
ꯃꯦꯜꯂꯗꯤ ꯐꯨꯒꯗꯕꯅꯤ ꯀꯩꯅꯣ
ꯅꯠꯇꯦꯍꯦ ꯆꯩꯌꯣ ꯆꯩꯕꯗꯨꯅ ꯍꯦꯟꯅ ꯃꯣꯏꯁꯨ ꯋꯥꯈꯜ ꯇꯥꯏꯅ
ꯆꯩꯕꯗꯒꯤ ꯆꯩꯕꯗ ꯍꯧꯖꯤꯛ ꯒ꯭ꯌꯥꯟ ꯇꯥꯈꯤꯔꯣꯏꯌꯦ
ꯑꯦ ꯑꯗꯨꯗꯤ ꯅꯣꯏꯅ ꯑ ꯅꯨꯡꯁꯤꯃꯟꯕꯒꯤ ꯂꯝꯍꯦꯟꯕ ꯑꯣꯏꯔꯝꯒꯅꯤ
ꯅꯠꯇꯦ ꯆꯩ ꯉꯥꯡꯕ ꯗ ꯒ꯭ꯌꯥꯟ ꯇꯥꯔꯣꯏꯕ ꯐꯨꯕ꯭ꯔꯀꯥꯟꯗ ꯃꯥꯖꯦ ꯀꯤꯒꯅꯦꯕ ꯍꯧꯖꯤꯛꯇꯤ
ꯅꯠꯇꯦ ꯆꯩꯃꯥꯟ ꯆꯥꯛꯑꯦ ꯍꯥꯏꯕ ꯗꯨꯝ ꯋꯥꯍꯩꯗꯣ ꯐꯠꯇꯕꯒꯤ ꯔꯣꯝ ꯔꯣꯝꯗ ꯅꯠꯇꯕ ꯂꯩꯅ
ꯑꯗꯨ ꯃꯇꯝ ꯋꯥꯠꯂꯤ ꯃꯥꯒꯤꯗꯣ
ꯑꯥ ꯋꯥꯗꯦ ꯑꯗꯨꯝ ꯑꯉꯥꯡꯗꯣ ꯑꯗꯨꯝ ꯐꯨꯃꯟ ꯐꯨꯝꯃꯟꯗꯗꯤ ꯑ ꯀꯤꯕꯗꯣ ꯐꯥꯎꯔꯔꯣꯏ
ꯉꯥꯡꯕ ꯐꯖꯅ ꯐꯥꯎ ꯉꯥꯡꯕ ꯍꯩꯇꯦꯕ ꯑꯗꯨꯅ ꯑꯩꯈꯣꯏꯅ ꯐꯖꯅ ꯍꯥꯏꯔꯁꯨ ꯃꯥ ꯒ꯭ꯌꯥꯟ ꯇꯥꯔꯣꯏꯕꯀꯣ
ꯑꯗꯨꯗꯤ ꯑꯗꯨ ꯑꯉꯥꯡꯗꯨꯕꯨ ꯅꯪꯅ ꯐꯨꯗꯣ ꯎꯊꯣꯏꯕ ꯏꯁ
ꯐꯨ ꯐꯨꯗꯣꯏꯅꯦ ꯐꯨꯗꯣꯏꯅꯦ ꯐꯨꯗꯣꯏꯅꯦ ꯍꯧꯖꯤꯛ ꯑꯦ ꯅꯍꯥꯟ ꯐꯣꯟ ꯇꯧꯔꯛꯏ ꯀꯩꯅꯣ ꯐꯣꯟ ꯇꯧꯔꯛꯑꯀꯥꯟꯗ ꯃꯥꯅ ꯒꯥꯔꯤ ꯂꯩꯕꯤꯌꯣ ꯍꯥꯏꯕ ꯑꯩꯅ ꯎꯝ ꯅꯪ ꯃꯥ ꯒꯥꯔꯤ ꯑꯗꯨꯝ ꯂꯩꯕꯤꯕꯅꯦꯕ ꯗꯨꯀꯥꯟꯗ ꯃꯥꯁꯦ ꯊꯨꯒꯥꯏꯔ ꯊꯨꯒꯥꯏꯔꯒ ꯑꯗꯨꯃꯥꯏꯅ ꯇꯧꯕ ꯀꯥꯟꯅꯗꯦ ꯑꯗꯨꯗꯤ ꯒꯥꯔꯤꯗꯣ ꯀꯣꯟꯅ ꯂꯩꯁꯦꯅ ꯍꯥꯏꯔꯝꯕ ꯑꯗꯨꯒ ꯅꯪ ꯍꯟꯗꯛ ꯒꯥꯔꯤ ꯂꯩꯔꯛꯇ꯭ꯔꯒꯗꯤ ꯑꯩꯅ ꯅꯪꯕꯨ ꯐꯨꯒꯅꯤ ꯍꯥꯏ ꯑꯩꯉꯣꯟꯗ
ꯂꯩꯔꯛꯑꯣꯅ ꯅꯪꯒꯤ ꯅꯆꯥ ꯑꯃꯈꯛ ꯁꯅꯥ ꯃꯇꯨꯝ ꯑꯃꯈꯛꯇ ꯂꯩꯕꯗꯨꯗꯤ
ꯑꯩ ꯆꯩ ꯆꯥꯕ ꯇꯥꯔꯕ ꯈꯪꯗꯦꯅꯦ ꯕꯥꯔꯠꯗꯦꯁꯨ ꯂꯥꯛꯀꯗꯧꯔꯦꯅꯦ ꯏꯆꯥꯅꯨꯄꯥꯒꯤ ꯕꯥꯔꯗꯦꯁꯤ ꯀꯔꯤ ꯄꯤꯕ ꯇꯥꯔꯦ ꯅꯣꯏꯅ
ꯈꯪꯗ ꯀꯔꯤ ꯄꯤꯌꯣ ꯍꯥꯏꯕ꯭ꯔꯣ
ꯕꯥꯔꯗꯦꯗ ꯀꯔꯤ ꯄꯤꯅꯕꯔꯥꯅꯦ
ꯑ ꯕꯥꯔꯗꯦꯗꯨꯗꯤ ꯑꯗꯣ ꯃꯣꯏꯒꯤ ꯁꯥꯅꯄꯣꯠ ꯀꯨꯝꯕ ꯄꯤꯌꯦꯅ
ꯀꯥꯎꯕ ꯌꯥꯗꯦꯀꯣ
ꯍꯣꯏ ꯏꯟꯚꯥꯏꯠ ꯇꯧꯔꯛꯑꯣ
ꯎꯝ ꯂꯥꯛꯀꯗꯧꯔꯦ ꯃꯇꯝ ꯂꯥꯛꯀꯗꯧꯔꯦ ꯅꯨꯃꯤꯠ ꯉꯁꯤ ꯗꯦꯠ ꯀꯌꯥꯅꯣ ꯁꯤ ꯗꯦꯠ ꯐꯥꯏꯚꯅꯤꯀꯣ
ꯁꯤꯛꯁ ꯁꯚꯦꯟ ꯑꯩꯠ ꯅꯥꯏꯟ ꯇꯦꯟ ꯑꯦꯂꯚꯦꯟ ꯇꯨꯋꯦꯜꯞ ꯊꯥꯔꯇꯤꯟ ꯑꯣꯡꯂꯤ ꯑꯩꯠ ꯗꯦꯖ ꯂꯦꯞꯐ
ꯑꯥ ꯑꯗꯨ ꯑꯣꯏꯔꯗꯤ ꯀꯨꯏꯗ꯭ꯔꯦ
ꯀꯨꯏꯗ꯭ꯔꯦ
ꯕꯥꯔꯠꯗꯦ ꯅꯛꯁꯟꯂꯛ ꯑꯦ ꯄꯩꯁꯥ ꯂꯩꯇ꯭ꯔꯦ ꯇꯧꯔꯔꯣꯏꯒꯦꯅ ꯈꯟꯕꯅꯤꯅ ꯍꯟꯗꯛꯇꯤ ꯕꯥꯔꯗꯦ
ꯇꯧꯗꯣꯏꯅꯦ ꯀꯔꯤꯒꯤ ꯅꯪꯒꯤ ꯁꯅꯥ ꯃꯇꯨꯝ ꯑꯃꯈꯛꯇ ꯂꯩꯕꯗꯨꯕꯨ ꯑꯩꯈꯣꯏ
ꯇꯧꯔꯛꯀꯗꯕ ꯌꯥꯝ ꯋꯥꯠꯂꯤꯅ ꯆꯍꯤ ꯈꯨꯗꯤꯡ ꯕꯔꯗꯦ ꯇꯧ ꯂꯩꯔꯗꯤ ꯀꯔꯤ ꯀꯅꯥ ꯀꯔꯤ ꯀꯥꯟꯅ ꯗꯨꯏꯅꯣꯗ
ꯑꯩꯈꯣꯏ ꯑꯩꯈꯣꯏ ꯐꯥꯎꯁꯨ ꯇꯥꯎꯔꯛꯑꯦ ꯀꯔꯤꯒꯤ ꯅꯪꯒꯤ ꯅꯆꯥ ꯅꯨꯄꯥꯗꯕꯨ
ꯍꯧꯖꯤꯛꯐꯥꯎ ꯇꯧꯔꯤꯕ꯭ꯔꯥ ꯅꯣꯏꯕꯣ
ꯍꯣꯏ ꯑꯩꯈꯣꯏꯗꯤ
ꯌꯥꯔꯣꯏꯗ ꯌꯥꯔꯣꯏꯅ ꯅꯣꯏꯗꯨꯅ ꯐꯦꯁꯟꯒꯤ ꯑꯣꯏꯔꯦ ꯑꯗꯨꯅ
ꯅꯠꯇꯦ ꯐꯦꯁꯟꯒꯤ ꯅꯠꯇꯦ ꯑꯗꯨꯝ ꯇꯧꯗꯣꯏꯅꯦ ꯑꯩꯒꯤ
ꯏꯁꯇꯔꯟꯒꯤ ꯐꯦꯁꯟꯒꯤ ꯇꯥꯏꯞꯇ ꯇꯧꯕꯅꯤꯅ ꯑꯗꯨꯅ
ꯍꯧ ꯍꯧꯖꯤꯛꯀꯤ ꯍꯧꯖꯤꯛꯀꯥꯟꯒꯤ ꯃꯣꯗꯔꯟ ꯇꯥꯏꯞꯒ ꯇꯧꯗꯣꯏꯅꯦ ꯏꯁ ꯊꯥꯏꯅꯒꯤ ꯑꯥꯗꯒꯤ ꯊꯥꯏꯅ
ꯍꯧꯖꯤꯛꯀꯤꯗꯣ ꯕꯥꯔꯗꯦ ꯕꯥꯔꯗꯦ ꯇꯧꯒꯦ ꯍꯥꯏꯔꯗꯤ ꯀꯦꯛ ꯅꯨꯡ ꯇꯧꯔꯔꯣꯏ ꯑꯩꯅ ꯇꯧꯒꯦ ꯍꯥꯏꯔꯗꯤ
ꯏꯁ ꯀꯔꯤ ꯇꯧꯗꯣꯏꯕ
ꯗꯁ ꯌꯦꯟ ꯌꯦꯟ ꯃ ꯐꯩ ꯑꯃ ꯊꯣꯡꯕꯤꯔ ꯌꯦꯟꯗꯨ ꯊꯣꯡꯕꯤꯔꯅꯤ ꯂꯣꯏꯔꯦ ꯑꯗꯨꯒ ꯑꯗꯨ ꯑꯗꯨꯗꯒꯤ ꯍꯦꯟꯅ ꯇꯧꯕ ꯌꯥꯗ꯭ꯔꯦ
ꯃꯥꯒꯤ ꯃꯣꯛ ꯄꯣꯛꯄ ꯅꯨꯃꯤꯠꯅꯤꯅ ꯑꯗꯨꯝ ꯐꯖ
ꯍꯣꯏꯅꯦ ꯐꯖꯅ ꯇꯧꯕ ꯃꯇꯝꯁꯨ ꯂꯩꯈ꯭ꯔꯦꯅꯦ ꯑꯗꯨ ꯆꯍꯤ ꯈꯨꯗꯤꯡꯒꯤ ꯇꯧ ꯂꯩꯔꯗꯤ ꯃꯃꯥ ꯃꯄꯥꯗꯤ ꯁꯤꯕ ꯇꯥꯔꯦꯅꯦ ꯄꯩꯁꯥ ꯂꯩꯇꯕꯅ
ꯑꯦ ꯅꯧꯅ ꯄꯩꯁꯥ ꯇꯟꯗꯣꯏ ꯅꯠꯇ꯭ꯔꯣ
ꯄꯩꯁꯥ ꯇꯥꯜꯂꯁꯨ ꯕꯥꯔꯗꯦ ꯅꯨꯃꯤꯠꯇ ꯄꯩꯁꯥ ꯌꯥꯝ ꯊꯥꯗꯔꯗꯤ ꯑꯗꯨꯒꯤꯗꯨ ꯀꯥꯟꯅꯗꯦ ꯍꯥꯏꯕꯅꯤꯅꯦꯍꯦ
ꯅꯠꯇꯦ ꯅꯠꯇꯦ ꯃꯤꯕꯨ ꯀꯥꯎꯋ ꯍꯥꯏꯕ ꯅꯠꯇꯦ ꯅꯣꯏ ꯅꯣꯏ ꯅꯣꯏ ꯈꯛꯇ ꯅꯣꯏ ꯑꯍꯨꯝ ꯈꯛꯇ ꯂꯩꯕꯗꯨꯗ ꯑꯗꯨꯝ ꯇꯥꯎꯅ
ꯑꯁ ꯑꯩꯈꯣꯏ ꯑꯗꯨꯕꯨꯗꯤ ꯇꯧꯔꯅꯤꯅꯦ ꯑꯗꯨꯕꯨ ꯌꯥꯝ ꯆꯥꯎꯅ ꯇꯧꯕꯩ ꯀꯥꯟꯅꯗꯦ ꯍꯥꯏꯕꯅꯤꯅ ꯃꯇꯝ ꯂꯥꯛꯀꯅꯤꯗ ꯑꯗꯨꯁꯨ ꯌꯥꯝ ꯆꯥꯎꯅ ꯇꯧꯕꯁꯨ ꯃꯇꯝ ꯂꯥꯛꯀꯅꯤꯗ ꯐꯥꯔꯁ ꯐꯥꯔꯁ ꯏꯌꯥꯔꯗꯗꯤ ꯐꯖꯅ ꯇꯧꯕꯅꯤꯍꯦ
ꯑꯝꯕꯥꯎꯗ ꯅꯉꯣꯟꯗ ꯅꯪꯉꯣꯟꯗ ꯃꯤ ꯑꯃꯅ ꯀꯦꯛ ꯑꯃ ꯐꯖꯔꯒ ꯒꯤꯐ ꯄꯤꯕꯗꯣ ꯅꯪ ꯑꯗꯨ ꯅꯨꯃꯤꯠꯇꯣ ꯌꯥꯝ ꯊꯤꯅ ꯍꯔꯥꯎ ꯍꯔꯥꯎꯔꯝꯒꯅꯦꯕꯀꯣ
ꯑꯗꯨ ꯒꯤ ꯒꯤꯞꯁꯨ ꯐꯪꯗ꯭ꯔꯤ
ꯎꯝꯒꯤ ꯑꯗꯨ ꯐꯪꯗ꯭ꯔꯗꯤ ꯑꯗꯨꯝ ꯃꯤ ꯑꯃꯅ ꯒꯤꯐ ꯄꯤꯔꯗꯤ ꯅꯪ ꯌꯥꯝ ꯊꯤꯅ ꯍꯔꯥꯎꯒꯅꯤ ꯑꯗꯨꯃꯥꯏꯅ
ꯑꯁ ꯑꯩ ꯑꯩ ꯑꯩ ꯍꯥꯟꯅ ꯑꯩ ꯍꯥꯟꯅ ꯑꯗꯨꯒꯤ ꯑꯗꯨꯒꯤ ꯑꯦꯛꯁꯄꯤꯔꯤꯌꯦꯟꯁꯇꯣ
ꯎꯝ
ꯂꯩꯅꯕ ꯅꯪꯅ ꯀꯔꯤ ꯀꯔꯤꯅꯣ ꯑꯃ ꯀꯩꯅꯣ ꯇꯧꯔ ꯒꯤꯐ ꯑꯃꯈꯛꯇꯪ ꯑꯣꯏꯔꯁꯨ ꯄꯤꯔꯛꯑꯣ ꯑꯗꯨꯀꯥꯟꯗ ꯑꯩ ꯀꯔꯤ ꯑꯩꯉꯣꯟꯗ ꯀꯔꯤ ꯐꯥꯎꯒꯦ ꯍꯥꯏꯕꯗꯣ ꯑꯩ ꯍꯥꯟꯅ ꯈꯪꯒꯦꯕ
ꯑꯗꯨꯗꯤ ꯄꯩꯁꯥ ꯄꯤꯔꯛꯑꯣ ꯑꯩ ꯒꯤꯞ ꯑꯃ ꯂꯩꯕꯤꯒꯦ
ꯑꯩꯅ ꯄꯩꯁꯥ ꯄꯤꯔꯒ ꯅꯪꯅ ꯑꯃꯨꯛ ꯂꯩꯕꯤꯔꯗꯤ ꯀꯔꯤꯝꯇ ꯀꯥꯟꯅꯗ꯭ꯔꯦ ꯑꯗꯨꯗꯤ ꯑꯩꯉꯣꯟꯗ ꯑꯩꯉꯣꯟꯗ ꯀꯩꯅꯣ ꯀꯔꯤꯝꯇ ꯑꯩꯉꯣꯟꯗ ꯐꯥꯎꯔꯔꯣꯏꯌꯦ ꯑꯁꯤꯗꯤ ꯑꯩꯅ ꯄꯩꯁꯥ ꯄꯤꯔꯒ ꯂꯩꯕꯅꯤꯅ
ꯑꯩꯗꯤ ꯍꯧꯖꯤꯛꯀꯥꯟꯗꯤ ꯄꯩꯁꯥ ꯂꯥꯛꯇ꯭ꯔꯤꯌꯦ
ꯑꯦ ꯄꯩꯁꯥ ꯑꯗꯨꯝ ꯂꯥꯛꯀꯅꯤ ꯋꯥꯒꯅꯤ ꯄꯩꯁꯥꯒꯤꯗꯃꯛꯇꯕꯨ ꯅꯣꯏꯅ ꯄꯩꯁꯥ ꯅꯣꯏꯅ ꯅꯣꯏꯅ ꯂꯩꯔꯤꯁꯤ ꯄꯩꯁꯥ ꯇꯥꯜꯂ ꯂꯩꯕꯅꯤꯅ ꯅꯣꯏꯒꯤ
ꯃꯠꯇꯦ ꯅꯠꯇꯦ
ꯑꯩꯈꯣꯏꯗꯤ ꯄꯩꯁꯥ ꯑꯩꯈꯣꯏꯗꯤ ꯄꯩꯁꯥ ꯇꯥꯜꯂꯦ ꯆꯠꯄꯅ ꯍꯦꯜꯂꯦ ꯅꯣꯏꯅ ꯆꯠꯐꯝ ꯆꯠꯐꯝ ꯂꯩꯇꯦꯅ ꯅꯣꯏꯗꯤ
ꯎ ꯅꯪ ꯅꯪꯁꯨ ꯅꯆꯥ ꯅꯨꯄꯥ ꯑꯃꯈꯛꯇ ꯂꯩꯔꯦꯒ
ꯄꯥꯈꯛ ꯑꯃꯈꯛ ꯂꯩꯔꯁꯨ ꯆꯥꯕ ꯊꯛ ꯆꯥꯕ ꯊꯛꯄ ꯀꯔꯤ ꯀꯔꯥ ꯆꯠꯄꯒꯤ ꯚꯔꯥꯒꯤ ꯄꯩꯁꯥ ꯂꯣꯏꯅꯃꯛ ꯄꯩꯁꯥ ꯄꯩꯁꯥ ꯉꯥꯛꯇꯅꯤ ꯀꯩꯅꯣ
ꯑꯗꯨ ꯇꯥꯎꯅꯤꯡꯕꯒꯤ ꯅꯪ ꯅꯪ ꯅꯪ ꯎꯝ ꯅꯨꯄꯤ ꯂꯥꯎꯕ ꯅꯠꯇ꯭ꯔꯣ
ꯑꯩ ꯅꯨꯄꯤ ꯊꯤꯗꯔꯤꯌꯦ
ꯑꯦ ꯅꯆꯤꯟ ꯊꯤꯅꯣ ꯑꯩ ꯈꯪꯉꯦ ꯀꯔꯤ ꯍꯧꯖꯤꯛꯇ ꯄꯥꯈꯪ ꯐꯪ ꯆꯠꯂꯣꯍꯦ
ꯅꯨꯄꯤ ꯊꯤꯗ꯭ꯔꯤꯌꯦ ꯅꯨꯄꯤ ꯀꯟꯅ ꯊꯤꯔꯤꯌꯦ ꯍꯧꯖꯤꯛ ꯀꯗꯥꯏ ꯀꯗꯥꯏ ꯅꯨꯄꯤ ꯂꯩꯁꯥꯕꯤ ꯐꯪꯒꯗ꯭ꯔꯥꯅ ꯀꯟꯅ ꯊꯤꯔꯤ
ꯑꯩ ꯑꯟꯇꯤꯗ ꯍꯥꯏꯗꯣꯛꯀꯦ ꯅꯪ ꯑꯗꯨꯃꯥꯏꯅꯇꯣ ꯅ ꯑꯗꯨꯃꯥꯏꯅ ꯇꯧꯋꯦ ꯍꯥꯏꯕꯗꯣ ꯍꯥꯏꯗꯣꯛꯀꯦ
ꯑꯁ ꯌꯥꯝ ꯐꯩꯅꯦ ꯑꯩꯒꯤ ꯃꯇꯦꯡ ꯄꯥꯡꯅꯕ ꯌꯥꯝ ꯊꯨꯅ ꯊꯤꯔꯛꯑꯣ ꯍꯥꯏꯔꯛꯀꯅꯤ ꯃꯥ ꯌꯦꯡꯉꯨ
ꯎꯝ ꯇꯧꯒꯦ ꯇꯧꯒꯦ
ꯑꯁꯦꯡꯕꯅꯤꯅꯦ ꯌꯥꯝ ꯊꯨꯅ ꯊꯤꯕꯤꯔꯛꯑꯣ ꯅꯣꯏ ꯅꯣꯏ ꯊꯤꯕ
ꯑꯩꯉꯣꯟꯗ ꯅꯪ ꯅꯨꯄꯤꯅ ꯌꯥꯔꯛ ꯌꯥꯎꯔꯛꯇꯗ ꯌꯥꯎꯔꯛꯇꯣꯏꯅꯣ
ꯂꯩꯁꯥꯕꯤꯅ ꯋꯥꯏ ꯆꯥꯏꯔꯕ ꯃꯇꯝꯁꯤꯗ ꯀꯔꯤꯒꯤ ꯌꯥꯔꯣꯏꯗꯣꯏꯅꯣꯅꯦ
ꯑꯗꯨꯗꯤ ꯂꯩꯁꯥꯕꯤ ꯌꯥꯝ ꯌꯥꯝꯈ꯭ꯔꯦ ꯅꯉꯣꯟꯗ ꯑꯗꯨ ꯑꯗꯨ ꯂꯩꯁꯥ ꯅꯪꯉꯣꯟꯗ ꯂꯩꯕ ꯃꯤꯗꯣ ꯌꯥꯝ ꯊꯤꯍꯦ ꯄꯥꯡꯉꯦ
ꯀꯔꯤꯒꯤ ꯄꯪꯉꯤꯅꯤꯅꯣ ꯁꯤꯡꯕ ꯃꯤꯅ ꯂꯥꯛꯀꯗꯧꯕꯅꯤꯅꯦ ꯀꯔꯤꯅꯣꯅꯦ
ꯅꯨꯡꯉꯥꯏꯅ ꯂꯩꯔꯒꯦꯅ ꯂꯥꯛꯄ ꯃꯤꯅꯤꯅꯦ ꯀꯔꯤꯅꯣꯅꯦꯍꯦ ꯍꯦ
ꯑꯗꯨꯗꯤ ꯄꯥꯞ ꯑꯃ ꯂꯩꯈ꯭ꯔꯦ
ꯀꯔꯤ ꯄꯥꯞ ꯂꯩꯗꯣꯏꯅꯣꯅꯦꯍꯦ
ꯃꯤ ꯃꯤ ꯃꯤꯒꯤ ꯅꯨꯄꯥꯕꯨ ꯑꯗꯨꯝ
ꯍꯔꯥꯎ ꯍꯔꯥꯎ ꯂꯩꯃꯤꯟꯅꯕꯗ ꯄꯥꯞ ꯂꯩꯔꯣꯏꯅꯦ ꯀꯔꯤꯅꯣꯅꯦ ꯍꯦ ꯈꯠꯅ ꯆꯩꯅꯕ ꯂꯩꯕ ꯃꯐꯝꯗꯨꯗꯗꯤ ꯄꯥꯞ ꯂꯩꯒꯅꯦꯕ ꯍꯔꯥꯎ ꯍꯔꯥꯎꯅ ꯅꯣꯛꯃꯤꯟꯅꯔꯒ ꯆꯠꯃꯤꯟꯅꯔꯒ ꯂꯩꯃꯤꯟꯅꯕꯗ ꯑꯗꯨꯗꯒꯤ ꯍꯦꯟꯅ ꯅꯨꯡꯉꯥꯏꯕ ꯂꯩꯇ꯭ꯔꯦꯅꯦ ꯍꯦ ꯀꯔꯤꯅꯣꯅꯦꯍꯦ
ꯅꯠꯇꯦ ꯅꯠꯇꯦ ꯑꯩꯈꯣꯏ ꯈ꯭ꯔꯤꯁꯇꯤꯌꯥꯟ ꯑꯩꯈꯣꯏ ꯈ꯭ꯔꯤꯁꯇꯦꯟꯒꯤ ꯁꯥꯏꯠꯇꯗꯤ ꯄꯥꯞꯅꯦ ꯑꯗꯣ ꯌꯥꯗꯦꯕ